ꯑꯂꯣ ꯇꯥꯕ꯭ꯔꯣ ꯇꯥꯏ
ꯇꯥꯏꯌꯦ ꯇꯥꯏꯌꯦ
ꯐꯖꯅ ꯇꯥꯕ꯭ꯔꯥ
ꯃꯤꯍꯨꯜꯁꯦ ꯗꯪ ꯗꯪ ꯆꯣꯡꯉꯦꯕ
ꯀꯔꯤꯒꯤꯔꯥ
ꯈꯪꯗꯦ ꯑꯃꯨꯛ ꯌꯥꯔꯔꯣꯏꯗ꯭ꯔꯅ ꯈꯟꯕ ꯅꯪꯒꯤ ꯈꯣꯟꯖꯦꯜꯗꯣ ꯌꯥꯝ ꯇꯞꯅ ꯇꯥꯏꯌꯦ ꯈꯔ ꯀꯟꯅ ꯉꯥꯡꯉꯣ
ꯑꯁ ꯄꯪꯀꯟ ꯀꯟꯅ ꯍꯥꯏꯕ ꯌꯥꯗꯤꯌꯦ ꯅꯪꯁꯨ ꯈꯪꯉꯤꯗꯨꯅꯦ
ꯀꯔꯤꯒꯤ
ꯑꯁ ꯑꯗꯨꯝ ꯇꯥꯔꯗꯤ ꯇꯨꯃꯤꯟꯅ ꯇꯥꯛꯑꯣ
ꯑꯁ ꯐꯖꯅ ꯇꯥꯗꯦꯕ ꯑꯗꯨꯒꯤꯅꯦꯕ
ꯀꯔꯤꯔꯥ ꯑꯩ ꯑꯩꯁꯦ ꯀꯣꯏꯂꯥꯎ ꯂꯥꯎꯔꯒ ꯄꯨꯡꯉꯥꯡ ꯉꯥꯡꯕ ꯌꯥꯗꯦꯕ
ꯀꯔꯤꯒꯤꯔꯣ
ꯑꯁ ꯅꯪ ꯎꯗ꯭ꯔꯣ ꯑꯩꯗꯣ
ꯑꯗꯨ ꯑꯣꯏꯔꯁꯨ ꯈꯔ ꯉꯥꯡ ꯀꯟꯅ ꯉꯥꯡꯕ ꯌꯥꯏꯗꯦꯅ
ꯑꯗꯨ ꯉꯥꯡꯉꯤꯗꯨꯗꯤ
ꯑꯣ ꯀꯩꯅꯣ ꯅꯪ ꯑꯣ ꯀꯩꯅꯣ ꯅꯪ ꯅꯅꯦꯗꯣ ꯑꯉꯥꯡ ꯄꯣꯛꯈꯤ ꯍꯥꯏꯕꯗꯨꯔꯣ
ꯑꯥ
ꯄꯣꯛꯑꯕꯣ
ꯄꯣꯛꯇ꯭ꯔꯤꯗ
ꯀꯩꯗꯧꯉꯥꯏ
ꯈꯪꯗꯦ ꯉꯥꯏꯔꯤꯅꯦ
ꯑꯣ ꯀꯅꯥ ꯀꯅꯥ ꯂꯩꯕ꯭ꯔꯣꯅꯪ
ꯏꯅꯦꯒ
ꯑꯣ ꯑꯣ ꯑꯣ
ꯑꯗꯨꯒꯤꯅꯤꯅꯦ ꯑꯩꯁꯦ ꯍꯟꯗꯛꯁꯦ ꯑꯁ ꯈꯪꯗ꯭ꯔꯦꯗ ꯁꯨꯝ ꯂꯩꯇꯕꯅꯤꯅ ꯑꯗꯨꯝ ꯂꯩꯔꯤꯅꯤꯅꯦ ꯎꯄꯥꯏ ꯂꯩꯇ
ꯑꯣ ꯌꯥꯝ ꯐꯩ ꯌꯥꯝ ꯐꯩ ꯆꯠꯀꯗꯕꯅꯤ ꯁꯨꯃꯥꯏꯅ ꯅꯣꯏ ꯂꯩꯔꯤꯕꯒꯤ ꯃꯣꯏꯁꯨ ꯍꯔꯥꯎꯔꯤꯅꯤꯅꯦ
ꯍꯣꯏ ꯑꯗꯨꯕꯨꯗꯤ ꯑꯗꯨꯅꯦ ꯑꯁ ꯆꯠꯃꯟꯕꯒꯤ ꯈꯪꯗ꯭ꯔꯦꯗ ꯑꯃꯒꯤꯁꯨ ꯑꯃꯒꯤꯁꯨ
ꯑꯗꯨꯅꯦ ꯑꯗꯨꯅꯦ ꯋꯥꯔꯝꯃꯅꯤ ꯆꯥꯛ ꯆꯥꯔꯕꯣ
ꯍꯣꯏ ꯆꯥꯊꯣꯛꯑꯦ
ꯀꯩ ꯏꯟꯁꯥꯡ
ꯉꯁꯤꯗꯤ ꯑꯥ ꯁꯧꯒꯔꯤꯒ ꯑꯥ ꯆꯥꯏꯌꯦ ꯁꯧꯒꯔ꯭ꯤ ꯆꯥꯏ ꯁꯧꯒꯔꯤ ꯑꯃ ꯑꯗꯨꯒ ꯃꯣꯔꯣꯛ ꯅꯠꯇꯕ ꯃꯣꯔꯣꯛ ꯃꯥꯟꯕꯤ
ꯑꯣ ꯑꯣ
ꯑꯗꯩ ꯏꯔꯣꯟꯕꯥ ꯑꯃ ꯑꯗꯩ ꯌꯦꯔꯨꯝ ꯀꯥꯡꯉꯧ ꯑꯃ ꯑꯁ ꯆꯥꯅꯤꯡꯗꯦꯗ ꯉꯔꯥꯡꯁꯨ ꯆꯥꯕꯒꯤꯗꯣ
ꯃꯣꯏ ꯀꯩꯅꯣ ꯑꯅꯥꯕꯁꯤꯡꯒꯤ ꯏꯟꯁꯥꯡ ꯆꯥꯛꯒꯨꯝꯕꯗꯤ ꯍꯥꯎꯇꯕꯅꯦ
ꯑꯁ ꯑꯗꯨꯗꯤ ꯂꯧꯗꯦꯗꯥ ꯑꯩꯈꯣꯢ
ꯆꯥꯛꯁꯨ ꯌꯥꯝ ꯀꯜꯂꯦ ꯍꯋꯥꯏꯗꯨꯁꯨ ꯃꯍꯤ ꯉꯥꯛꯇ ꯊꯨꯝꯁꯨ ꯅꯝꯗꯦ ꯑꯁ ꯍꯥꯎꯇꯕꯅꯦꯕ
ꯎꯝ ꯃꯁꯂꯥ ꯃꯅꯝ ꯁꯤꯒ ꯑꯩꯁ ꯉꯝꯗꯦꯗ
ꯎꯝ ꯑꯗꯨꯅꯦ
ꯎꯝ ꯕ꯭ꯔꯦꯛꯐꯥꯁ ꯀꯨꯝꯕꯗꯤ ꯐꯩꯌꯦ ꯍꯟꯗꯛꯀꯤꯗꯤ ꯑꯩꯗꯤ ꯍꯧꯖꯤꯛ ꯑꯗꯨꯝ ꯉꯟꯅ ꯇꯨꯝꯃꯅꯤ
ꯎꯝ ꯀꯩꯅꯣ ꯃꯣꯏ ꯑꯗꯨ ꯄꯨꯔꯛꯄ ꯀꯥꯟꯗ ꯌꯦꯔꯨꯝꯒꯨꯝꯕ ꯂꯐꯣꯏꯒꯨꯝꯕꯗꯤ ꯂꯧꯔꯒ ꯆꯧꯋꯣ
ꯍꯣꯏ ꯑꯗꯨꯗꯤ ꯂꯧꯋꯦ ꯍꯟꯗꯛꯇꯤꯀꯣ ꯕ꯭ꯔꯦꯛꯐꯥꯁꯇꯣ ꯌꯥꯝꯃꯦ ꯑꯥ ꯌꯦꯔꯨꯝ ꯑꯃ ꯑꯗꯨꯒ ꯂꯐꯣꯏ ꯑꯃ ꯑꯗꯨꯗꯩꯗꯤ ꯑꯃꯨꯜꯒꯤ ꯑꯃꯨꯜꯒꯤ ꯍꯩ ꯃꯍꯤ ꯑꯃ
ꯑꯥ
ꯑꯃꯗꯣ ꯑꯗꯨꯒꯅꯦ ꯑꯗꯨꯒ ꯕ꯭ꯔꯦꯠ ꯕ꯭ꯔꯦꯠꯇꯣ ꯑꯅꯤ ꯑꯅꯤ
ꯢꯁ ꯌꯥꯝ ꯐꯩꯅꯦ ꯍꯟꯗꯛꯇꯤ ꯈꯔ ꯅꯥꯟꯕ ꯃꯥꯜꯂꯦ ꯆꯥꯎꯈꯠꯄ ꯃꯥꯜꯂꯦ ꯀꯣ
ꯍꯣꯏ ꯌꯥꯝ ꯅꯥꯜꯂꯦ ꯑꯁ ꯌꯨꯝꯗꯒꯤ ꯁꯤ ꯍꯦꯟꯅ ꯅꯥꯂꯝꯅꯤ ꯁꯤ ꯑꯩꯈꯣꯏꯅ ꯂꯩꯔꯤꯁꯦ ꯃꯤ ꯁꯦꯝꯕ ꯍꯦꯛ ꯂꯣꯏꯔꯒꯀꯣ ꯀꯅꯥꯁꯨ ꯂꯩꯇ꯭ꯔꯤꯕ ꯑꯅꯧꯕꯗ ꯍꯣꯡꯕꯅꯦ
ꯑꯣ ꯑꯣ ꯌꯥꯝ ꯐꯩꯅꯦ
ꯍꯣꯏ ꯌꯥꯝ ꯐꯩꯌꯦ ꯋꯥꯁꯔꯨꯝꯒꯨꯝꯕꯁꯨ ꯀꯩꯝ ꯄꯥꯏꯕꯤꯗ꯭ꯔꯤ ꯑꯅꯧꯕꯤꯗ
ꯎꯝ ꯎꯝ ꯌꯥꯝ ꯐꯩ ꯌꯥꯝ ꯐꯩ ꯏꯁꯤꯡꯒꯨꯝꯕꯗꯤ ꯅꯨꯡꯉꯥꯏꯕ ꯅꯠꯇ꯭ꯔꯣ
ꯍꯣꯏ ꯏꯁꯤꯡꯗꯤ ꯑꯗꯨꯝ ꯅꯨꯡꯉꯥꯏꯌꯦ ꯐꯖꯅ ꯇꯥꯏꯑꯦ ꯑꯁ ꯑꯩꯈꯣꯏꯗꯣ ꯉꯔꯥꯡ ꯃꯣꯏꯅ ꯋꯥꯁꯔꯨꯝꯗ ꯑꯥ ꯇꯦꯞꯀ ꯁꯣꯋꯔꯒ ꯊꯝꯕꯗꯣ
ꯑꯥ
ꯑꯗꯨꯒꯤꯗꯣ ꯌꯥꯝ ꯅꯣꯛꯅꯤꯡꯉꯦ ꯃꯣꯏꯒꯤꯗꯣ ꯑꯗꯨꯃꯥꯏꯅ ꯂꯧꯊꯣꯛ ꯂꯧꯁꯤꯟ ꯑꯃꯨꯛ ꯑꯣꯟ ꯇꯧꯕ ꯑꯃꯨꯛ ꯑꯣꯟ ꯇꯧꯕꯗꯣ ꯁꯣꯍꯔꯒꯤꯒ ꯇꯦꯞꯀꯤꯒ ꯇꯣꯉꯥꯟ ꯇꯣꯉꯥꯟ ꯊꯝꯗꯕ ꯑꯗꯩ ꯄꯨꯂꯞ ꯐꯥꯔꯁꯀꯤꯅ ꯇꯦꯞꯅꯦ ꯁꯦꯀꯦꯟꯒꯤꯅꯦ ꯁꯣꯍꯔꯅꯦ ꯑꯗꯨꯝ ꯊꯝꯃꯤꯟꯅꯕ ꯕꯥ ꯑꯗꯨ ꯀꯥꯎꯗꯅꯀꯣ ꯍꯦꯛꯇ ꯀꯟꯅ ꯂꯩꯁꯤꯟꯈꯤꯕꯗꯒꯤ ꯁꯣꯋꯔꯗꯣ ꯃꯊꯛꯇꯒꯤ ꯈꯛꯇ ꯏꯁꯤꯡ ꯇꯥꯔꯒ ꯀꯣꯛꯀ ꯂꯣꯏ ꯆꯣꯠꯂꯒ ꯊꯣꯛꯄꯅꯦ
ꯌꯥꯝ ꯄꯪꯕ ꯃꯥꯜꯂꯦ ꯅꯪꯁꯨ ꯀꯔꯤꯔ ꯈꯪꯗꯦ ꯏꯀꯥꯏꯗ꯭ꯔꯣ
ꯅꯠꯇꯦ ꯑꯩ ꯏꯊꯟꯇ ꯅꯠꯇꯦ ꯃꯤ ꯃꯤꯌꯥꯝꯅꯤ ꯍꯥꯏꯕꯗꯤ ꯈꯪꯗꯤ ꯈꯪꯉꯦꯕ ꯈꯪꯅ ꯈꯪꯅ ꯁꯣꯏꯕꯗꯒꯤ ꯑꯗꯨꯝ ꯂꯩꯊꯔꯒꯀꯣ ꯀꯟꯅ ꯂꯩꯊꯕꯗꯣ ꯑꯗꯨꯗꯩ ꯃꯊꯛꯇ ꯏꯁꯤꯡ ꯇꯥꯔꯒ ꯑꯃꯨꯛ ꯍꯪꯒꯅꯤ ꯑꯗꯨꯒ ꯃꯊꯛꯇ ꯌꯦꯡꯈꯠꯂꯒ ꯑꯩꯁ ꯑꯩ ꯏꯊꯟꯇ ꯅꯠꯇꯦꯅ ꯁꯤꯗ ꯂꯩꯕ ꯃꯤꯌꯥꯝꯁꯨ ꯑꯗꯨꯝ ꯇꯧꯋꯦꯗ ꯑꯁ ꯉꯁꯤꯗꯤ ꯈꯔ ꯈꯔ ꯆꯨꯋꯦ
ꯑꯣ ꯍꯧꯖꯤꯛꯇꯤ
ꯍꯧꯖꯤꯛꯇꯤ ꯆꯨꯗꯦ ꯀꯟꯅꯁꯨ ꯇꯥꯗꯕꯅꯦ ꯈꯖꯤꯛ ꯈꯖꯤꯛ
ꯀꯩꯅꯣ ꯅꯣꯏ ꯂꯧ ꯂꯣꯏꯔꯕꯣ ꯂꯧ ꯆꯠꯄ ꯑꯝꯇ ꯎꯗꯦ ꯅꯣꯏ
ꯑꯁ ꯍꯥꯎꯗ꯭ꯔꯤꯗ ꯆꯠꯇꯦꯗ
ꯑꯣ ꯏꯁꯤꯡꯗꯤ ꯂꯩꯔꯝꯃꯅꯤ ꯅꯣꯡ ꯐꯖꯅ ꯆꯨꯑꯦ ꯉꯔꯥꯡ ꯅꯍꯥꯟ
ꯑꯣ ꯈꯪꯗꯦ ꯑꯩꯗꯤ ꯌꯨꯝꯗꯁꯨ ꯄꯥꯎ ꯐꯥꯎꯅꯗꯕ ꯀꯨꯏꯔꯦ
ꯑꯗꯨꯝ ꯅꯣꯏꯗꯤ ꯀꯨꯝꯁꯤ ꯆꯍꯤ ꯈꯨꯗꯤꯡꯒꯤ ꯑꯗꯨꯝ ꯂꯧ ꯆꯠꯄꯗꯣ ꯑꯗꯨꯝ ꯎꯋꯦꯗꯅꯀꯣ
ꯍꯣꯏ
ꯀꯨꯝꯁꯤꯗꯤ ꯑꯝꯐꯥꯎ ꯎꯗꯕ ꯃꯣꯏ ꯂꯧ ꯂꯣꯏꯔꯕ ꯖꯥꯠꯂꯥ ꯀꯔꯤꯔꯥ ꯏꯃꯥ ꯑꯅꯤ ꯑꯩꯈꯣꯏ ꯑꯅꯤ ꯑꯗꯨꯝ ꯉꯥꯡꯅꯩꯌꯦꯕ
ꯈꯪꯗꯦꯗ ꯑꯩꯁꯨ ꯐꯥꯎꯅꯥꯗꯕ ꯀꯨꯏꯔꯦ ꯍꯟꯗꯛꯇꯤ ꯏꯃꯥꯒ ꯏꯄꯥꯒ ꯈꯛꯇ ꯆꯠꯄ ꯃꯥꯜꯂꯦ ꯂꯧꯁꯨ ꯌꯥꯝ ꯀꯟꯅ ꯆꯥꯎꯗꯕꯅꯤꯅꯀꯣ ꯑꯗꯨ ꯑꯥ ꯂꯧꯒꯤ
ꯁꯪꯉꯝ ꯑꯃ
ꯑꯥꯎ ꯈꯪꯗꯦ ꯁꯪꯉꯝ ꯑꯃ ꯑꯣꯏꯕ꯭ꯔꯥ ꯂꯧꯒꯤ ꯀꯩꯅꯣꯗꯨꯁꯨ ꯂꯧꯔꯥꯡ ꯇꯧꯅꯤꯡꯉꯥꯏꯁꯨ ꯍꯥꯏꯕꯗꯤ ꯂꯧꯒꯤ ꯀꯩꯅꯣꯗꯣ ꯎꯝ ꯍꯥꯟꯅꯗꯤ ꯃꯆꯥ ꯃꯆꯥ ꯇꯧꯕꯒꯤ ꯂꯧꯔꯥꯡ ꯌꯥꯝꯕꯅꯦꯕ ꯍꯟꯗꯛꯇꯤ ꯂꯧꯔꯤ ꯂꯧꯔꯤꯁꯤꯡꯗꯣ ꯂꯧꯔꯤꯁꯤꯡꯗꯣ ꯌꯥꯝ ꯆꯥꯎ ꯆꯥꯎꯑꯦ ꯀꯩꯁꯨ ꯀꯟꯅ ꯇꯧꯅꯤꯡꯉꯥꯏꯁꯨ ꯂꯩꯇꯦꯁꯨ ꯍꯥꯏꯕꯅꯤ
ꯑꯗꯨꯃꯥꯏꯟ ꯑꯣꯏꯔꯝꯃꯅꯤ
ꯑꯩꯈꯣꯏ ꯃꯐꯝ ꯇꯣꯉꯥꯜꯂꯦꯗꯅ ꯂꯥꯁ ꯌꯥꯔꯒꯤꯗꯨꯒ ꯃꯊꯛꯇ ꯑꯃꯨꯛ ꯇꯧꯈ꯭ꯔꯦ ꯑꯩꯈꯣꯏ ꯇꯣꯉꯥꯟꯈ꯭ꯔꯦꯕ ꯑꯃꯨꯛ ꯍꯥꯟꯅꯒꯤ ꯃꯐꯝꯗꯣ ꯅꯠꯇ꯭ꯔꯦ
ꯑꯣ ꯑꯣ ꯑꯣ ꯀꯩꯒꯤꯔꯣ
ꯑꯁ ꯃꯣꯏꯒꯤꯗꯣ ꯃꯄꯨꯅ ꯑꯃꯨꯛ ꯎꯔꯒꯦ ꯌꯥꯏꯌꯦ ꯑꯗꯨꯒꯤ ꯃꯐꯝ ꯑꯃꯃꯨꯛꯁꯨ ꯃꯊꯛꯇ ꯑꯃꯨꯛ ꯇꯧꯔꯦ ꯑꯩꯈꯣꯏꯁꯨ
ꯑꯣ ꯐꯔꯦꯗ
ꯅꯣꯏꯗꯤ ꯂꯣꯏꯔꯕ꯭ꯔꯥ
ꯑꯁ ꯂꯣꯏꯗ꯭ꯔꯤ ꯂꯧ ꯈꯣꯏꯕꯤꯔꯤꯅꯦ ꯑꯩꯈꯣꯏꯒꯤ ꯈꯔ ꯑꯗꯣ ꯏꯔꯥꯏ ꯅꯨꯃꯤꯠꯇ ꯈꯣꯏꯒꯦ ꯍꯥꯏ ꯏꯁꯤꯡꯗꯤ ꯌꯥꯝ ꯂꯩꯌꯦ
ꯑꯣ ꯊꯔꯣꯏꯗꯤ ꯇꯥꯗꯕ꯭ꯔꯥ
ꯊꯔꯣꯏꯁꯨ ꯇꯥꯏꯌꯦ ꯅꯍꯥꯟ ꯑꯩꯈꯣꯏ ꯂꯧ ꯃꯊꯛꯇ ꯀꯣ
ꯑꯥ
ꯃꯣꯏꯗꯣ ꯂꯧ ꯈꯣꯏꯌꯦꯕ ꯑꯗꯨꯒꯤ ꯎꯝ ꯀꯔꯤ ꯍꯥꯏꯁꯤꯔꯥ ꯊꯔꯣꯏꯁꯤꯡꯗꯣ ꯃꯊꯛꯇ ꯂꯣꯏ ꯂꯩꯕ ꯀꯣ ꯑꯗꯨ ꯆꯔꯥ ꯑꯃ ꯈꯨꯜꯂꯒ ꯉꯁꯤ ꯑꯌꯨꯛꯇ ꯆꯥꯏꯌꯦ
ꯢꯁ ꯌꯥꯝ ꯍꯥꯎꯔꯝꯒꯅꯤꯅꯦ
ꯎꯝ ꯍꯥꯎꯋꯦ ꯍꯥꯎꯕꯕꯨꯗꯤ ꯍꯥꯎꯋꯦ
ꯃꯌꯥꯡ ꯌꯥꯝ ꯅꯣꯏꯔꯝꯒꯅꯤ
ꯑꯣꯢ ꯀꯪꯉꯤꯗꯥ
ꯑꯁ ꯀꯪꯂꯗꯤ ꯍꯥꯎꯔꯣꯏꯗ
ꯎꯝ ꯍꯥꯎꯇꯦ ꯑ ꯍꯣꯔ ꯍꯌꯦꯡꯋꯥꯏ ꯀꯩꯅꯣ ꯐꯧ ꯄꯥꯟꯕꯤ ꯍꯧꯕ ꯃꯇꯝꯗꯀꯣ ꯑꯗꯨ ꯃꯇꯝꯗ ꯑꯥ ꯑꯃꯨꯛ ꯍꯥꯎꯒꯅꯤ ꯃꯁꯛ ꯁꯥꯗꯨꯅ ꯅꯣꯏꯒꯅꯤꯕ ꯑꯗꯨ ꯃꯇꯝꯗ ꯎꯝ
ꯀꯔꯤ ꯃꯊꯦꯜ ꯇꯧꯕꯤꯈ꯭ꯔꯦ ꯆꯥꯕꯤꯈ꯭ꯔꯦ
ꯉꯁꯤꯗꯤ ꯌꯦꯟꯗꯦꯝ ꯆꯝꯐꯨꯠꯀ ꯌꯦꯔꯨꯝ ꯐꯨꯠꯄ ꯆꯥꯔꯦ
ꯑꯁ ꯌꯦꯔꯨꯝꯗꯣ ꯑꯃꯨꯛ ꯑꯐꯨꯠꯄ ꯉꯥꯛꯇ ꯉꯧꯕꯒꯨꯝꯕ
ꯑꯗꯨꯅꯦ ꯌꯥꯝ ꯍꯥꯎꯇꯦ ꯏꯃꯥꯗꯣ ꯌꯦꯔꯝ ꯑ ꯏꯃꯥꯗꯣ ꯌꯦꯔꯨꯝ ꯑꯉꯧꯕꯗꯣ ꯆꯥꯅꯤꯡꯗꯦ ꯍꯥꯏꯌꯦꯕꯀꯣ ꯑꯗꯨꯒꯤ ꯐꯣꯠꯄ ꯏꯊꯟꯇ ꯉꯥꯎꯅꯕꯗꯣ ꯇꯜꯂꯕ
ꯎꯝ ꯑꯩꯁꯨ ꯍꯥꯟꯅꯗꯤꯀꯣ
ꯎꯝ
ꯌꯦꯔꯨꯝꯁꯦ ꯑꯩꯁꯦ ꯉꯥꯎꯁꯦ ꯌꯥꯝ ꯄꯥꯝꯗꯕꯅꯦ ꯍꯥꯏꯕꯗꯤ
ꯑꯣ
ꯂꯧꯕꯤꯔꯗꯤ ꯑꯃꯃꯝ ꯃꯁꯥ ꯃꯁꯥꯒꯤ ꯑꯗꯨꯝ ꯈꯪꯅ ꯆꯥꯔꯦꯗꯅ
ꯑ
ꯉꯧꯕꯤꯔꯗꯤ ꯄꯨꯂꯞ ꯆꯥꯃꯤꯟꯅꯔꯦ ꯑꯗꯨꯃꯥꯏꯅ ꯇꯧꯋꯒ ꯋꯥꯈꯜꯒ ꯊꯧꯔꯒ ꯑꯩꯗꯤ ꯑꯁ ꯅꯧꯕ ꯆꯥꯅꯤꯡꯗꯦ ꯑꯩꯒꯤ ꯂꯧꯕ ꯆꯥꯅꯤꯉꯦ ꯂꯧꯕ ꯆꯥꯅꯤ ꯑꯃ ꯑꯩꯒꯤꯗꯃꯛ ꯑꯗꯨꯝ ꯑꯃꯈꯛꯇ ꯑꯩꯒꯤ ꯀꯣꯟꯅꯕ ꯑꯗꯨꯝ ꯆꯥꯒꯦꯒ ꯍꯥꯏ ꯅꯦꯕ ꯍꯟꯗꯛꯇꯤ ꯉꯧꯕꯅ ꯍꯦꯟꯅ ꯄꯥꯝꯃꯤ
ꯎꯝ ꯑꯗꯨꯅꯦ ꯉꯧꯕꯅ ꯃꯍꯥꯎꯁꯨ ꯂꯩꯗ ꯀꯨꯏꯅꯁꯨ ꯆꯥꯏꯌꯦꯕ
ꯍꯣꯏ ꯃꯥꯗꯤ ꯊꯥꯎ ꯆꯪꯕꯅꯤꯅꯀꯣ ꯑꯁ ꯅꯣꯡ ꯑꯩꯈꯣꯏꯗꯤ ꯐꯖꯅ ꯇꯥꯗꯦ ꯈꯖꯤꯛ ꯈꯖꯤꯛꯇꯪ ꯑꯗꯨꯝ ꯇꯥꯔꯒꯀꯣ ꯀꯩꯅꯣ ꯇꯧꯔꯦ
ꯎꯝ ꯀꯟꯅ ꯇꯥꯗꯦ ꯑꯁꯤꯗꯁꯨ ꯈꯤ ꯈꯤꯇꯪ ꯈꯤꯇꯪ ꯇꯥꯔꯒ ꯑꯗꯨꯝ ꯇꯣꯛꯑꯦ ꯑꯃꯨꯛ ꯇꯥꯏ ꯑꯃꯨꯛ ꯇꯣꯛꯑꯦ
ꯑꯗꯨꯅꯤꯅꯦ
ꯍꯨꯝ ꯑꯗꯨꯗꯤ
ꯉꯁꯤꯗꯤ ꯀꯗꯥꯏ ꯆꯠꯄ꯭ꯔꯥ ꯌꯨꯝꯗ ꯂꯩꯕ꯭ꯔꯥ
ꯌꯨꯝꯗ ꯑꯗꯨꯝ ꯂꯩꯌꯦ ꯃꯩꯁꯨ ꯂꯥꯛꯇꯦ ꯍꯧꯖꯤꯛ ꯈꯇ ꯂꯥꯛꯄꯅꯦ ꯃꯩ
ꯑꯦ ꯃꯩꯁꯨ ꯌꯥꯝ ꯅꯨꯡꯉꯥꯏꯇꯕ ꯃꯥꯜꯂꯦꯅꯦ
ꯎꯝ ꯃꯩ ꯈꯠꯇ ꯂꯥꯛꯄꯅꯤꯅ ꯍꯨꯖꯤꯛꯈꯇ ꯂꯥꯛꯕꯅꯦ ꯉꯁꯥꯏ ꯕꯤꯇ꯭ꯔꯤꯁꯨ ꯂꯩꯠ ꯇꯦ ꯅꯦꯠꯋꯥꯛꯁꯨ ꯂꯩꯇꯦ ꯃꯩ ꯂꯥꯛꯁ ꯃꯩꯁꯨ ꯂꯥꯛꯇꯕꯅꯤꯅ
ꯗꯨꯅꯦꯠ ꯗꯩ ꯅꯦꯠꯋꯥꯛꯁꯨ ꯅꯨꯡꯉꯥꯏꯔꯝꯃꯔꯣꯏ ꯑꯗꯨꯗꯤ
ꯑꯦ ꯑꯗꯨꯅꯦ ꯅꯪ ꯈꯪꯉꯤꯗꯨꯅꯤ ꯃꯩ ꯆꯠ ꯈ꯭ꯔ ꯗꯨ ꯑꯃꯁꯨ ꯆꯠꯈ꯭ꯔꯅꯤ
ꯎꯝ ꯑꯁ ꯍꯧꯗꯣꯡ ꯑꯆꯕ ꯑꯃ ꯎꯑꯦꯅꯦ ꯌꯥꯝ ꯃꯨꯕ
ꯑꯁ ꯐꯥꯎꯅꯦ
ꯑꯁ ꯐꯥꯕ ꯉꯝꯃꯣꯏꯗ ꯑꯩꯗꯤ ꯑꯥ ꯕꯤꯜꯗꯤꯡ ꯃꯊꯛꯇ ꯂꯩꯌꯦ ꯃꯈꯥꯗꯅꯤꯅꯦ ꯑꯁ ꯍꯟꯗꯛꯁꯦ ꯌꯥꯝ ꯍꯣꯡꯈ꯭ꯔꯦꯗ ꯁꯤꯗꯁꯨ
ꯎꯝ ꯑꯗꯨꯅꯦ ꯑꯗꯨ ꯃꯐꯝꯗꯁꯨ ꯀꯩꯅꯣ ꯍꯧꯗꯣꯡ ꯌꯥꯝꯕꯅꯦ ꯑꯆꯧ ꯆꯧꯕꯀꯣ ꯑꯩꯈꯣꯏꯅ ꯆꯥꯛ ꯆꯥꯕ ꯂꯣꯏꯔꯒ ꯍꯨꯟꯗꯣꯛꯑꯝꯕ ꯃꯐꯝꯗꯀꯣ ꯍꯧꯗꯣꯡ ꯌꯥꯝ ꯂꯥꯛꯄꯅꯦ
ꯑꯣ
ꯄꯨꯡ ꯀ꯭ꯌꯥꯗ ꯇꯨꯝꯒꯦꯔꯣ
ꯑꯩꯗꯤ ꯍꯧꯖꯤꯛ ꯑꯗꯨꯝ ꯂꯣꯏꯔꯗꯤ ꯇꯨꯝꯃꯅꯤꯗ ꯉꯟꯅ
ꯑꯦ ꯀ-ꯀꯩꯅꯣ ꯀꯥꯡ ꯌꯥꯝꯗ꯭ꯔꯣ ꯀꯥꯡꯈꯟ ꯄꯨꯔꯛꯄ꯭ꯔꯥ
ꯑꯁ ꯀꯥꯡꯈꯟ ꯀꯩꯅꯣ ꯇꯧꯗ꯭ꯔꯦ ꯑꯩꯈꯣꯏꯒꯤ ꯐꯦꯟ ꯃꯁꯥ ꯃꯁꯥꯒꯤ ꯑꯗꯨ ꯃꯊꯛꯇ ꯂꯣꯏ ꯂꯩꯌꯦꯕ ꯐꯦꯞ ꯐꯦꯟ ꯊꯥꯔꯗꯤ
ꯐꯦꯟ ꯊꯥꯔꯒ ꯇꯨꯝꯕꯁꯦ ꯐꯠꯇꯕꯅꯦ
ꯍꯣꯏ ꯍꯧꯖꯤꯛꯇꯤ ꯅꯥꯜꯂꯕꯅꯤꯅꯀꯣ ꯀꯥꯡꯁꯨ ꯀꯩꯁꯨ ꯌꯥꯝꯅꯁꯨ ꯂꯩꯇꯦꯗ
ꯎꯝ
ꯗꯨ ꯂꯩꯔꯁꯨ ꯐꯤ ꯑꯄꯥꯕ ꯑꯃꯅꯀꯣ ꯂꯣꯏꯟ ꯀꯨꯞꯁꯤꯜꯂ ꯑꯗꯨꯝ ꯇꯨꯝꯃꯗꯤ ꯆꯪꯗ꯭ꯔꯦꯗ ꯀꯩꯁꯨ ꯌꯥꯝ ꯀꯟꯅꯗꯤ ꯆꯤꯛꯇꯦ ꯎꯆꯪ ꯐꯝ ꯍꯣꯏ ꯑꯦ ꯑꯁ ꯄꯔꯗꯥꯀ ꯃꯁꯥ ꯃꯁꯥꯒꯤ ꯌꯝ ꯐꯖꯕ ꯈꯟ ꯇꯥꯎ ꯊꯝꯔꯒꯀꯣ ꯀꯥꯡ ꯆꯪꯐꯝꯁꯨ ꯂꯩꯏꯇꯦ ꯋꯤꯟꯗꯣꯗꯣ ꯍꯥꯡꯉꯗꯤ ꯑꯗꯨꯝ ꯆꯪꯉꯦ ꯋꯤꯟꯗꯣ ꯍꯥꯡꯗ꯭ꯔꯗꯤ ꯆꯪꯐꯝ ꯂꯩꯇꯦꯗꯥ
ꯑꯗꯨꯅꯦ ꯍꯥꯟꯅꯒꯤ ꯃꯐꯝꯗꯨꯗꯤ ꯀꯗꯥꯏꯗꯒꯤ ꯏꯁ
ꯀꯥꯡꯒ ꯌꯥꯝꯕꯅꯦ
ꯑꯗꯨꯅꯦ ꯀꯥꯡ ꯌꯥꯝꯃꯦꯕ ꯑꯨꯡ
ꯑꯗꯨ ꯃꯤ ꯀꯆꯤꯟꯗꯨꯒ ꯁꯥꯕ
ꯑꯗꯨꯅꯤ ꯑꯗꯨꯅꯤ ꯍꯣꯏ
ꯐꯦꯟꯁꯨ ꯂꯩꯇꯦ ꯍꯥꯟꯅꯒꯤꯗꯨꯗꯤ ꯍꯧꯖꯤꯛꯇꯤ ꯂꯣꯏ ꯍꯣꯡꯒ꯭ꯔꯦ
ꯑꯗꯨꯅꯦ
ꯍꯨꯖꯤꯛꯇꯤ ꯑꯁ ꯌꯥꯝ ꯏꯪꯅ ꯆꯤꯛꯅ ꯑꯗꯨꯝ ꯂꯩꯕꯅ ꯅꯨꯡꯉꯥꯏꯔꯦꯗ ꯆꯥꯛꯁꯨ ꯑꯗꯨꯝ ꯆꯥꯕ ꯅꯨꯡꯉꯥꯏ ꯅꯥꯟꯕꯅꯤꯅ ꯌꯦꯡꯗ꯭ꯔꯦ ꯉꯥꯏꯍꯥꯛ ꯇꯪꯗꯤ ꯌꯦꯡꯉꯦ ꯃꯤꯅꯤꯠ ꯑꯃ ꯃꯣꯏ ꯑꯃ ꯏꯖꯤꯞꯅ ꯒꫭꯜ ꯑꯃ ꯆꯜꯂꯝꯕꯗꯨ ꯐꯥꯎꯗꯤ ꯌꯦꯡꯉꯤ
ꯑ ꯈꯪꯗꯦ ꯃꯣꯏꯖꯨ ꯕꯣ ꯁꯟꯅꯥꯔꯗꯤ ꯉꯟꯅ ꯁꯟꯅꯥꯒꯦ ꯍꯥꯏꯗꯦ ꯊꯦꯡꯅ ꯊꯦꯡꯅ ꯁꯥꯟꯅꯩꯌꯦꯕ ꯑꯗꯨꯒꯤ
ꯏꯁ ꯉꯔꯥꯡꯕꯨ ꯍꯥꯏꯔꯗꯤ ꯉꯜꯂꯤꯅꯦ ꯄꯨꯡ ꯅꯤꯄꯥꯟ ꯃꯥꯄꯟ ꯃꯈꯥꯏꯗ ꯅꯦ ꯊꯥꯗꯩꯟ ꯇꯔꯥ ꯃꯈꯥꯏ ꯑꯗꯨꯗ ꯈꯇꯪ ꯉꯥꯏꯔ ꯌꯦꯡꯕꯅꯤ
ꯇꯔꯥꯝꯒ ꯚꯥꯔꯣ ꯃꯈꯥꯏꯒꯨꯝꯗ ꯁꯥꯟꯅꯥꯏꯕꯨ
ꯑ ꯍꯣꯏ ꯄꯨꯡ ꯑꯅꯤ ꯃꯈꯥꯏ ꯐ꯭ꯔꯥꯟꯁꯀꯤꯗꯣ ꯌꯦꯡꯅꯤꯡꯉꯦ ꯄꯨꯡ ꯑꯅꯤꯃꯈꯥꯏꯗ ꯉꯥꯛꯇꯥ ꯁꯥꯟꯅꯩ ꯑꯧ ꯑꯍꯨꯝꯗꯒ ꯀꯅꯥꯅ ꯍꯧꯒꯠꯄ ꯉꯝꯗꯣꯏꯅꯣ
ꯎꯝ ꯃꯤ ꯌꯦꯡꯅꯤꯡꯕꯁꯤꯡꯗꯤ ꯑꯗꯨꯝ ꯌꯦꯡꯉꯝꯒꯅꯤꯗ ꯑꯩꯈꯣꯏꯗꯤ ꯀꯌꯥ ꯕꯤꯠ ꯂꯩꯇꯕꯅꯤꯅ
ꯍꯣꯏ ꯃꯤ ꯈꯔꯗꯤ ꯑꯁ ꯃꯨꯛꯕꯥꯡꯒꯥ ꯇꯧꯅꯒꯅꯤ ꯍꯥꯏꯔꯤꯗꯨꯗꯤ
ꯑꯗꯨꯅ‌ꯦ ꯑꯗꯨꯅ‌ꯦ
ꯄꯩꯁꯥ ꯄꯥꯝꯃꯨꯋꯦ ꯃꯣꯏ ꯃꯤ ꯃꯣꯏꯒꯤꯗꯃꯛꯇ ꯃꯣꯏꯅ ꯐꯪꯈ꯭ꯔꯒ ꯑꯩꯈꯣꯏꯒꯤ ꯀꯔꯤ ꯀꯥꯟꯅꯕ ꯑꯩꯈꯣꯏꯒꯤꯁꯨ ꯄꯩꯁꯥ ꯐꯪꯗꯕꯗꯨꯕꯨ ꯆꯨꯝꯅ ꯁꯨꯝ ꯄꯣꯠ ꯇꯧꯔꯒ ꯂꯣꯏꯔꯦ ꯄꯩꯁꯥꯁꯨ ꯐꯪꯉꯣꯏꯗꯕ ꯗꯨꯕꯨ ꯑꯩꯈꯣꯏꯅ ꯄꯣꯠ ꯇꯧꯋꯦꯅ ꯃꯣꯏꯅꯁꯨ ꯈꯪꯕꯤꯔꯣꯏꯗꯕ
ꯎꯝ ꯅꯣꯏ ꯅꯦꯅ‌ꯦꯗꯣ ꯏꯆꯝ ꯆꯝꯅ ꯄꯣꯛꯀꯗꯣꯏꯔꯣ ꯅꯠꯇ꯭ꯔꯒ
ꯈꯪꯗꯦ ꯏꯆꯝ ꯆꯝꯅ ꯄꯣꯛꯀꯗꯣꯏꯔ‌ꯣ ꯎꯝ ꯀꯩꯅꯣꯁꯤꯡꯅꯗꯤ ꯉꯥꯏꯁ‌ꯦ ꯏꯆꯝ ꯆꯝꯅ ꯄꯣꯛꯄꯒꯤ ꯌꯥꯒꯅꯤ ꯍꯥꯏꯌꯦꯕ ꯗꯨꯏ ꯉꯥꯏꯕꯗꯨꯗꯤ ꯄꯨꯏꯈ꯭ꯔꯦꯕ ꯉꯔꯥꯡ ꯅꯍ ꯉꯔꯥꯡꯗꯒꯤ ꯉꯥꯏꯔꯕꯅꯦꯕ
ꯑꯣ ꯃꯥꯒꯤ ꯀꯩꯅꯣ ꯏꯁꯤꯡꯗꯣ ꯇꯥꯈ꯭ꯔꯕꯣ
ꯇꯥꯗꯤ
ꯑꯣ ꯑꯗꯨꯠ ꯑꯗꯨ ꯇꯥꯗ꯭ꯔꯗꯤ ꯋꯥꯠꯂꯤ ꯍꯥꯏꯗꯅ ꯑꯗꯨ ꯇꯥꯕ ꯀꯥꯟꯗ ꯄꯣꯛꯀꯗꯣꯏꯅꯤ ꯍꯥꯏꯅ
ꯑꯗꯨ ꯑꯗꯨ ꯑꯁ ꯈꯪꯗꯦ ꯃꯥꯒꯤꯗꯤ ꯀꯩꯅꯣ ꯑꯣꯏ ꯇꯧꯁꯤꯔꯥ ꯑꯃꯨꯛ ꯈꯜꯂꯤꯅꯤ
ꯑꯣ
ꯍꯧꯖꯤꯛꯐꯥꯎ ꯀꯩꯅꯣ ꯇꯧꯗꯕꯅꯤꯅꯀꯣ